ꯇꯥꯕꯤ ꯔꯕꯣ
ꯇꯥꯔꯦ ꯇꯥꯔꯦ ꯑꯩꯈꯣꯏꯔꯣꯝꯁꯦ ꯃꯩ ꯃꯨꯠꯈ꯭ꯔꯦꯅꯦ ꯀꯃꯥꯏꯅ ꯇꯧꯕꯅꯣ ꯎꯝ ꯃꯩ ꯃꯨꯠꯈ꯭ꯔꯦ ꯑꯩꯈꯣꯏꯔꯣꯝꯁꯦ ꯄꯨꯔꯥ ꯐꯨꯠ ꯄꯥ ꯐꯨꯠꯄꯥꯥ ꯁꯥꯟꯅꯩ ꯑꯕ ꯉꯁꯥꯏꯗꯒꯤ ꯑꯃꯨꯛ ꯃꯨꯠꯂꯤ ꯑꯃꯨꯛ ꯂꯥꯛꯏ ꯑꯃꯨꯛ ꯃꯨꯠꯂꯤ ꯑꯃꯨꯛ ꯂꯥꯛꯏ ꯀꯩꯗꯧꯔꯕꯣ ꯈꯪꯗꯦ ꯃꯣꯏ ꯀꯩꯗ ꯁꯥꯟꯅꯔꯤꯅꯣ ꯈꯪꯗꯦ ꯍꯥꯏꯕ ꯃꯩ ꯌꯥꯗꯕꯩ ꯁꯤ ꯁꯦꯝꯃꯤꯔꯥ ꯅꯠꯇ꯭ꯔꯒꯅ ꯃꯩ ꯌꯥꯔꯒ ꯑꯗꯨꯝ ꯅꯣꯡꯂꯩ ꯅꯨꯡꯁꯤꯠ ꯇꯧꯕꯁꯨ ꯅꯠꯇꯦ ꯉꯁꯤꯗꯤ ꯂꯩꯆꯜꯖꯦ ꯌꯥꯝ ꯍꯥꯡꯉꯦ
ꯌꯥꯗꯕꯒꯤ ꯁꯦꯝꯕꯒꯨꯝꯕ ꯑꯣꯏꯔꯝꯃꯁꯨ ꯌꯥꯏꯗ
ꯎꯝ ꯀꯩꯗꯧꯔꯤꯒꯦ ꯍꯧꯖꯤꯛꯄꯣ
ꯍꯣꯏ ꯏꯁꯨ ꯉꯥꯛꯇꯪ ꯉꯥꯡꯖꯒꯦ
ꯎꯝ
ꯍꯧꯖꯤꯛꯁꯦ ꯆꯥꯛ ꯆꯥ ꯇꯣꯛꯑꯒ ꯑꯗꯨꯝ ꯉꯥꯍꯧꯉꯥꯍꯧ ꯉꯥꯏꯍꯥꯛ ꯆꯠꯂꯤ ꯑꯗꯨꯅꯤ ꯊꯣꯡꯒꯥꯟꯗ
ꯎꯝ ꯍꯣꯏ ꯉꯥꯍꯧ ꯉꯥꯍꯧ ꯆꯠꯄꯗꯨꯕꯨꯗꯤ ꯐꯕꯅꯦ ꯆꯥꯛ ꯆꯥꯕꯗ ꯇꯣꯛꯄꯒ ꯉꯥꯏꯍꯥꯛꯇꯪ ꯆꯠꯄꯁꯤꯅ ꯑꯃꯨꯛ ꯆꯥꯕ ꯇꯨꯝꯕꯗ ꯃꯇꯦꯡ ꯄꯥꯡꯉꯤꯗꯅꯀꯣ ꯑꯗꯒꯤ ꯏꯁꯥꯖꯨ ꯌꯥꯡꯊꯣꯛꯄꯅꯦ ꯍꯥꯏꯗꯤ ꯆꯥꯕ ꯍꯦꯛ ꯆꯥꯛ ꯆꯥꯕ ꯂꯣꯏꯔꯒ ꯐꯃꯨꯡ ꯀꯥꯕ ꯅꯠꯇ꯭ꯔꯒ ꯇꯤꯚꯤ ꯌꯦꯡꯉ ꯐꯝꯕꯁꯦ ꯀꯣꯂꯣꯝ ꯂꯨꯝꯁꯤꯟꯕꯅꯦꯕ ꯏꯁꯥꯗ ꯑꯗꯩ ꯆꯥꯕ ꯇꯨꯝꯕꯁꯨ ꯈꯤꯇꯪ ꯅꯨꯡꯉꯥꯏꯇꯕꯅꯦꯕ ꯍꯣꯔꯦꯟ ꯇꯨꯝꯕꯗꯁꯨ ꯈꯤꯇꯪ ꯅꯨꯡꯉꯥꯏꯇꯕꯅꯦ ꯑꯗꯨ ꯈꯤꯇꯪ ꯉꯥꯛꯇꯪ ꯆꯠꯊꯣꯛꯄꯁꯤꯅ ꯍꯦꯟꯅ ꯑꯃꯨꯛ ꯅꯨꯡꯉꯥꯏꯕꯅꯦ ꯑꯩꯁꯨ ꯆꯠꯊꯣꯛꯒꯦ ꯇꯧꯔꯝꯕꯅꯦ ꯑꯗꯨ ꯃꯔꯨꯞꯀꯤ ꯀꯣꯜ ꯇꯧꯕ ꯂꯣꯏꯔꯒ ꯑꯣꯏꯅ ꯆꯠꯂꯒꯦ
ꯀꯩꯒꯤꯅꯣ ꯅꯣꯏ ꯊꯦꯡꯉꯣꯏꯗ꯭ꯔꯣ ꯅꯍꯥꯟꯒꯩꯗꯤ ꯈꯤꯇꯪ ꯉꯟꯅ ꯆꯠꯄꯒꯨꯝ ꯇꯧꯗꯥꯏꯅꯦ ꯁꯤꯒꯤ ꯋꯥꯔꯤ ꯂꯣꯏꯔꯒ ꯆꯠꯄ ꯍꯥꯏꯖꯦ ꯆꯠꯂꯗꯤ ꯇꯔꯥ ꯇꯥꯔꯅꯤ
ꯎꯝ ꯍꯣꯏ ꯆꯠꯄꯅꯦ ꯅꯍꯥꯟꯈꯩꯗꯤ ꯈꯔ ꯉꯟꯅ ꯆꯠꯄꯅꯦ ꯑꯗꯣ ꯉꯁꯤꯗꯤ ꯃꯣꯏꯁꯨ ꯏꯃꯥꯟꯅꯕꯗꯨꯁꯨ ꯊꯕꯛ ꯈꯔ ꯆꯤꯟꯕ ꯑꯗꯨꯒꯤ ꯈꯔ ꯆꯥꯛꯁꯨ ꯈꯔ ꯊꯦꯡꯈꯤꯕ ꯑꯗꯨꯒꯤ ꯀꯣꯜ ꯇꯧꯕ ꯂꯣꯏꯔꯒ ꯑꯣꯏꯅ ꯆꯠꯂꯒꯦ ꯈꯣꯠꯂꯒꯦꯅ ꯍꯥꯏꯒꯤꯕꯅꯦ ꯑꯩꯅ ꯁꯨꯝ ꯑꯗꯣ ꯆꯠꯄꯗꯤ ꯌꯥꯝ ꯁꯥꯡꯅꯗꯤ ꯆꯠꯂꯨꯔꯣꯏ ꯅꯍꯥꯟꯒꯩꯗꯤ ꯈꯣꯡꯅꯥꯡ ꯃꯩ ꯐꯥꯡꯕ ꯑꯗꯨꯋꯥꯏꯗꯐꯥꯎꯗꯤ ꯌꯧꯔꯝꯕꯅꯦ ꯇ꯭ꯔꯥꯐꯤꯛ ꯂꯥꯏꯟ ꯂꯩꯕꯗꯨꯐꯥꯎꯗꯤ ꯑꯗꯣ ꯉꯁꯤꯗꯤ ꯑꯃꯨꯛ ꯑꯁꯤꯒꯤ ꯍꯣꯜ ꯃꯄꯥꯗꯨꯐꯥꯎ ꯈꯇꯪ ꯆꯠꯂꯅꯤ ꯑꯗꯨꯒ ꯍꯜꯂꯛꯑꯅꯤ ꯆꯠꯇꯕ ꯌꯥꯏ ꯍꯥꯏꯗꯤ ꯆꯠꯍꯧꯗꯒꯁꯨ ꯅꯨꯡꯉꯥꯏꯇꯕꯤ ꯑꯗꯨꯒꯤꯅꯤꯗ
ꯍꯣꯏ ꯅꯨꯡꯉꯥꯏꯇꯕꯅꯤ ꯅꯨꯡꯉꯥꯏꯇꯕꯅꯤ ꯁꯨꯝ ꯆꯠꯈ꯭ꯔꯒ ꯆꯠꯈꯤꯗꯕꯤꯗꯨꯀꯣ ꯑꯗꯨ ꯆꯠꯂꯗꯤ ꯅꯣꯏ ꯀꯌꯥꯃꯨ ꯆꯠꯃꯤꯟꯅꯗꯣꯏꯅꯣ
ꯑꯩꯈꯣꯏ ꯆꯠ ꯑꯍꯨꯝ ꯃꯨꯛꯇꯅꯤꯗ ꯑꯩꯈꯣꯏ ꯎꯝ ꯑꯍꯨꯝ ꯑꯍꯨꯝ ꯈꯛꯇꯅꯤ ꯑꯇꯩꯗꯤ ꯊꯣꯏꯅ ꯂꯩꯇꯦꯕ ꯑꯇꯩꯗꯤ ꯗꯨꯀꯥꯟ ꯆꯠꯈꯤꯕ ꯌꯥꯎꯋꯦ ꯑꯗꯩ ꯎꯝ ꯊꯣꯏꯅ ꯄꯨꯟꯕ ꯐꯪꯗꯦ ꯍꯥꯏꯕ ꯃꯣꯏ ꯊꯕꯥꯛ ꯗꯨꯀꯥꯟ ꯊꯣꯛꯎꯅꯤ ꯗꯨꯀꯥꯟꯗ ꯍꯟꯖꯤꯜꯂꯛꯀꯥꯟꯗ ꯋꯥꯛꯀꯤꯡ ꯆꯠꯅꯤꯡꯗꯦ ꯍꯥꯏꯕ ꯃꯣꯏꯗꯤ ꯑꯅꯝꯕꯅ ꯑ ꯌꯨꯝꯗ ꯄꯣꯊꯥ ꯂꯩ ꯅꯤꯡꯕꯗꯣꯀꯣ ꯎꯝ ꯁꯣꯝꯒꯤꯗꯤ ꯀꯅꯥ ꯀꯅꯥ ꯀꯃꯥꯏ ꯅꯣꯏ ꯅꯅꯥꯎ ꯅꯨꯄꯥ ꯍꯣꯏꯗꯤ ꯋꯥꯛꯀꯤꯡ ꯆꯠꯃꯤꯟꯅꯕ꯭ꯔꯥ ꯀꯃꯥꯏꯅ ꯇꯧꯒꯦ ꯍꯧꯖꯤꯛꯀꯥꯟꯁꯤꯕꯣ
ꯍꯧꯖꯤꯛꯀꯥꯟ ꯑꯃ ꯆꯠꯃꯤꯟꯅꯗꯦꯗ ꯑꯗꯨꯝ ꯑꯩꯁꯨ ꯍꯜꯂꯛ ꯑꯒ ꯑꯗꯨꯝ ꯋꯥꯕ ꯌꯥꯎꯋꯦ ꯈꯤꯇꯪ ꯉꯜꯂꯕꯨꯗꯤ ꯑꯩꯁꯨ ꯆꯠꯅꯉꯥꯏ ꯌꯥꯝ ꯍꯣꯠꯅꯖꯩꯕ ꯍꯥꯏꯗꯤ ꯌꯥꯝ ꯄꯥꯝꯖꯕꯗꯣ ꯋꯥꯀꯤꯡ ꯉꯥꯏꯍꯥꯛ ꯆꯠꯄꯗꯣ ꯑꯗꯨ ꯃꯇꯝꯗꯣ ꯍꯦꯛꯇ ꯊꯦꯡꯒꯤꯕꯒꯤ ꯑꯃꯨꯛ ꯊꯣꯛꯄꯁꯨ ꯐꯔꯛ ꯇꯥꯕ ꯇꯧꯕꯒꯤ ꯑꯗꯨꯝ ꯑꯅꯝꯕꯅꯗꯤ ꯀꯨꯏꯔꯦ ꯅꯨꯡꯗꯥꯡ ꯋꯥꯏꯔꯝ ꯋꯥꯀꯤꯡ ꯆꯠꯈꯤꯗꯕꯗꯤ ꯑꯗꯨꯒ ꯑꯗꯨꯝ ꯌꯨꯝꯗ ꯄꯣꯊꯥꯔꯦ ꯑꯗꯨꯅꯤ
ꯑꯣ ꯍꯣꯏ ꯑꯗꯨꯁꯨ ꯐꯩꯌꯦ ꯑꯗꯨꯝ ꯍꯥꯏꯗꯤ ꯊꯕꯛꯁꯨ ꯋꯥꯅ ꯆꯠꯂꯨꯕꯅꯤꯅꯀꯣ ꯑꯗꯨꯁꯨ ꯍꯥꯏꯗꯤ ꯑꯥꯗ ꯑꯗꯨꯝ ꯂꯩ ꯍꯥꯏ ꯕ ꯋꯥꯅꯦ ꯑꯗꯨꯝ ꯊꯕꯛ ꯑꯃꯗꯤ ꯑꯣꯏꯕꯅꯦꯕ ꯑꯗꯨꯅ ꯑꯇꯣꯞꯄ ꯑꯅꯥꯕ ꯂꯥꯛꯄ ꯈꯣꯠꯄ ꯌꯦꯡꯕ ꯀꯥꯟꯗꯁꯨ ꯑꯗꯨꯝ ꯋꯥꯠ ꯑꯗꯨ ꯋꯥꯔꯝꯒꯅꯤ ꯍꯣꯏ ꯌꯥꯝ ꯂꯥꯛꯄ ꯂꯥꯛꯇꯕꯅ ꯃꯈꯜ ꯑꯃ ꯑꯣꯏꯔꯀꯥꯟꯗ ꯊꯕꯛ ꯑꯃ ꯇꯧꯕ ꯍꯥꯏꯁꯦ ꯑꯗꯨꯝ ꯈꯔꯗꯤ ꯋꯥꯗꯕꯅꯦ ꯌꯨꯝꯗꯣ ꯌꯨꯝꯗ ꯂꯩꯕꯒ ꯀꯩꯁꯨ ꯃꯥꯟꯅ ꯌꯥꯕ ꯅꯠꯇꯦꯕ ꯅꯠꯇ꯭ꯔꯥ ꯑꯗꯨꯃꯥꯏꯅ ꯑꯣꯏꯌꯦ ꯑꯗꯣ ꯍꯧꯖꯤꯛ ꯀꯩ ꯀꯥꯏ ꯆꯠꯄꯒꯤ ꯀꯣꯏꯕ ꯆꯠꯄꯒꯤ ꯑꯇꯣꯞꯄꯗꯤ ꯄ꯭ꯂꯥꯟ ꯂꯩꯕ꯭ꯔꯣ ꯂꯩꯇꯕ꯭ꯔꯣ
ꯃꯥꯅꯦ ꯌꯥꯝ ꯆꯨꯝꯃꯦ ꯍꯥꯏꯕꯗꯤ ꯌꯥꯝꯅ ꯆꯤꯜꯂꯦ ꯑꯗꯒꯤ ꯃꯤ ꯌꯥꯝ ꯌꯥꯝꯃꯦ ꯍꯥꯏꯕꯒꯤ ꯅꯠꯇꯕꯀꯣ ꯁꯨꯝ ꯑꯩ ꯈꯤꯇꯪ ꯀꯩꯅꯣꯝ ꯃꯐꯝꯗꯣ ꯑꯃꯗ ꯊꯕꯛ ꯍꯥꯏꯕ ꯑꯃ ꯇꯧꯔꯒ ꯂꯩꯔꯤꯕ ꯑꯣꯏꯅꯤꯅ ꯉꯁꯥꯏꯒꯤ ꯄꯣ ꯄꯣꯊꯥꯅꯤꯡꯉꯤꯕꯨ ꯍꯥꯏꯔꯖꯨ ꯀꯣ ꯍꯦꯛ ꯄꯣꯊꯥꯊꯣꯛꯄ ꯌꯥꯗꯕ ꯑꯗꯒꯤ ꯑꯩ ꯁꯨꯃꯥꯏꯅ ꯍꯤꯞꯀꯦꯕꯨ ꯍꯥꯏꯔꯁꯨ ꯀꯣꯛ ꯍꯦꯛ ꯍꯤꯞꯇꯣꯛꯄ ꯅꯨꯡꯉꯥꯏꯇꯕ ꯑꯗꯨꯒꯤ ꯑꯗꯨꯝ ꯍꯥꯏꯗꯤ ꯐꯝꯃꯒꯁꯨ ꯉꯁꯥꯏꯒꯤ ꯑꯗꯨꯝ ꯀꯌꯥ ꯌꯥꯝ ꯐ꯭ꯔꯤ ꯑꯣꯏꯊꯣꯛꯅ ꯌꯨꯝꯗ ꯇꯧꯕ ꯑꯗꯨꯃꯥꯏꯅ ꯇꯧꯕ ꯌꯥꯗꯕꯅꯤꯅ ꯑꯗꯨꯝ ꯑꯩꯒꯤ ꯂꯦꯚꯦꯜ ꯑꯃꯗꯒꯤ ꯍꯦꯟꯅ ꯂꯥꯡꯊꯣꯛꯄ ꯌꯥꯗꯕꯅꯤꯅ ꯑꯗꯨꯃꯥꯏꯅ ꯁꯨꯝ ꯂꯩꯕꯗꯨꯅ ꯍꯣꯏ ꯍꯥꯏꯗꯤ ꯈꯦꯠꯅꯩ ꯍꯥꯏꯇꯥꯔꯦꯀꯣ ꯌꯨꯝꯗ ꯂꯩꯕ ꯃꯑꯣꯡꯗꯨꯒ ꯑꯗꯣ ꯀꯣꯏꯕ ꯂꯥꯡꯕ ꯍꯥꯏꯕꯁꯦ ꯑꯗꯨꯅꯦ ꯍꯧꯖꯤꯛꯁꯦ ꯏꯁꯥꯅ ꯍꯧꯔꯨꯗꯧꯁꯨ ꯑꯗꯨꯝ ꯇꯟꯕꯗꯣ ꯕꯤꯠꯁꯨ ꯀꯌꯥ ꯂꯩꯇꯕꯗꯣ ꯍꯧꯔꯨꯗꯧꯁꯨ ꯑꯗꯨꯝ ꯃꯤꯅ ꯍꯧꯔꯛꯑꯕꯨꯗꯤ ꯑꯗꯨꯝ ꯌꯥꯒꯤꯕꯗꯤ ꯌꯥꯏꯀꯣ ꯎ ꯍꯥꯏꯗꯤ ꯀꯣꯏꯕ ꯂꯥꯡꯕꯁ ꯑꯩꯈꯣꯏꯗꯤ ꯌꯥꯝ ꯄꯥꯝꯖꯕꯅꯦꯕ ꯍꯥꯟꯅꯗꯒꯤꯁꯨ ꯍꯧꯖꯤꯛꯅ ꯁꯨꯝ ꯑꯃꯁꯨ ꯑꯃꯁꯨ ꯇꯨꯃꯤꯟ ꯇꯨꯃꯤꯟ ꯂꯩꯅꯈꯤꯕꯁꯤꯗ ꯑꯗꯨꯝ ꯈꯪꯗꯦ ꯑꯗꯨꯝ ꯇꯟꯕꯗꯣ ꯑꯗꯨꯅꯤ ꯇꯧꯔꯤꯁꯦ ꯑꯗꯨꯅ ꯍꯧꯖꯤꯛ ꯍꯧꯖꯤꯛꯀꯤ ꯑꯣꯏꯅꯗꯤ ꯊꯣꯏꯗꯣꯛꯄ ꯄ꯭ꯔꯣꯒꯔꯥꯝꯗꯤ ꯂꯩ ꯑꯗꯣ ꯍꯪꯆꯤꯠꯁꯦ ꯏꯃꯥꯟꯅꯕ ꯑꯃꯒꯤ ꯃꯥꯒꯤ ꯃꯄꯣꯛ ꯅꯨꯃꯤꯠ ꯇꯥꯕꯒꯤ ꯆꯥꯛ ꯆꯔꯥ ꯃꯆꯥꯁꯤ ꯈꯣꯠꯁꯤꯅꯗꯤ ꯍꯥꯏꯔꯞ ꯍꯥꯏꯅꯕꯅꯦ ꯑꯗꯨꯒꯤ ꯃꯇꯥꯡꯗꯣ ꯀꯃꯥꯏꯅ ꯇꯧꯁꯤꯒꯦ ꯁꯣꯝꯒꯤ ꯃꯣꯠꯁꯨ ꯍꯥꯏꯔꯞ ꯊꯝꯕꯤꯌꯨꯅꯦ
ꯎꯝ ꯑꯩꯁꯨ ꯈꯜꯂꯝꯕꯅꯦ ꯑꯩꯅꯁꯨ ꯍꯥꯏꯒꯤꯕꯅꯦ ꯃꯝꯁꯤꯜꯂꯛꯑꯒꯗꯤ ꯑꯩꯖꯦ ꯆꯤꯡ ꯀꯥꯕꯗꯤ ꯅꯨꯡꯉꯥꯏꯇꯦꯅ ꯍꯥꯏꯒꯤꯈꯤꯕꯅꯦ ꯃꯉꯣꯟꯗ ꯃꯥꯅꯕꯨꯗꯤ ꯃꯝꯃꯣꯏꯕꯨꯗꯤ ꯍꯥꯏꯕ ꯑꯗꯨ ꯄꯣꯠ ꯆꯩ ꯃꯥꯅ ꯑꯥꯗꯩ ꯍꯜꯂꯛꯄ ꯀꯥꯟꯗ ꯊꯦꯡꯕ ꯈꯣꯠꯄ ꯑꯣꯏꯔꯒꯗꯤ ꯑꯃꯨꯛ ꯊꯣꯡꯕ ꯊꯥꯛꯞꯄ ꯇꯧꯔ ꯂꯣꯏꯔꯀꯥꯟꯗ ꯃꯝꯖꯤꯟꯑꯤ ꯗ꯭ꯔ ꯄꯥꯜꯂꯦ ꯑꯩ ꯀꯩꯒꯤꯅꯣ ꯇꯥꯔꯗꯤ ꯑꯁꯤ ꯆꯁꯤꯡꯁꯤꯗ ꯑꯃꯨꯛ ꯍꯥꯏꯗꯤ ꯀꯩꯅꯣ ꯏꯁꯣꯔꯅ ꯀꯣꯟꯕꯅꯤꯅꯀꯣ ꯑꯩꯅꯁꯨ ꯍꯂꯥꯎ ꯃꯥꯏ ꯀꯩꯅꯣ ꯇꯧꯅꯤꯡꯗꯦꯕ ꯃꯝꯃꯀꯥꯟꯗ ꯆꯥꯕ ꯊꯛꯄꯗ ꯇꯧꯅꯤꯡꯗꯦꯕꯀꯣ ꯍꯥꯏꯗꯤ ꯒ꯭ꯌꯥꯟ ꯇꯥꯗꯦꯗꯅ ꯍꯧꯖꯤꯛꯀꯥꯟꯁꯤꯗꯤ ꯑꯃꯨꯛ ꯑꯩꯅꯒ ꯄꯩꯁꯥ ꯈꯔ ꯄꯥꯡꯗꯕꯒ ꯀꯣ ꯑꯗꯨꯃꯥꯏꯅ ꯑꯣꯏꯕꯅꯦ ꯑꯗꯨꯒꯤ ꯑꯩꯅ ꯈꯔ ꯉꯟꯅ ꯇꯧꯔꯒꯗꯤ ꯈꯔ ꯉꯟꯅ ꯇꯧꯁꯤ ꯈꯣꯠꯁꯤꯗꯤ ꯍꯥꯏꯈꯤꯕꯅꯦ ꯃꯉꯣꯟꯗ ꯑꯗꯨꯒ ꯇꯉꯥꯏ ꯐꯗ꯭ꯔꯗꯤ ꯃꯝꯖꯤꯜꯂꯒꯗꯤ ꯌꯨꯝꯗ ꯑꯣꯏꯅ ꯇꯧꯔꯁꯨ ꯇꯧꯁꯤ ꯍꯥꯏ ꯃꯥꯅ ꯌꯨꯝꯗꯗꯤ ꯇꯧꯕ ꯅꯨꯡꯉꯥꯏꯗꯧ ꯃꯥꯟꯗꯦ ꯋꯥꯔꯤ ꯁꯥꯟꯅꯕ ꯈꯣꯠꯄ ꯑꯩꯈꯣꯏ ꯃꯈꯩ ꯄꯨꯟꯕꯗꯣ ꯀꯩꯁꯨ ꯅꯨꯡꯉꯥꯏꯔꯣꯏ ꯌꯨꯝꯗ ꯇꯧꯕꯗꯣꯅ ꯍꯥꯏ ꯑꯩꯅ ꯍꯣꯏ ꯍꯣꯏ ꯑꯗꯨ ꯑꯣꯏꯔꯒꯗꯤ ꯉꯟꯅ ꯇꯧꯅꯕ ꯍꯣꯠꯅꯔꯁꯦꯅ ꯍꯥꯏꯈꯤꯕꯅꯦ ꯑꯗꯨꯃꯥꯏꯅ ꯎꯝ
ꯍꯣꯏ ꯑꯗꯨꯅꯦ ꯇꯧꯔꯒꯕꯨꯗꯤ ꯍꯥꯏꯗꯤ ꯂꯝꯗꯥꯡꯗ ꯇꯧꯁꯦ ꯍꯥꯏꯔꯒꯗꯤ ꯃꯝꯕ ꯍꯥꯏꯁꯦ ꯀꯩꯁꯨ ꯅꯨꯡꯉꯥꯏꯔꯦꯏꯕꯀꯣ ꯑꯗꯨꯝ ꯉꯜꯂꯞ ꯇꯧꯔꯒ ꯇꯧꯕꯅꯗꯤ ꯐꯗꯣꯏꯅꯦ ꯑꯗꯨꯗ ꯑꯩꯁꯨ ꯆꯤꯡꯅꯔꯤꯁꯦ ꯑꯗꯨꯅꯦꯕ ꯀꯩꯒꯨꯝꯕ ꯃꯥꯅ ꯊꯦꯡꯈ꯭ꯔꯦꯅ ꯈꯜꯂꯣ ꯑꯗꯒꯤ ꯉꯟꯅꯁꯨ ꯁꯤꯜꯍꯧꯗ꯭ꯔꯦ ꯈꯜꯂꯣ ꯌꯨꯝꯗ ꯇꯧꯕꯁꯨ ꯑꯃꯨꯛ ꯅꯨꯡꯉꯥꯏꯔꯔꯣꯏ ꯍꯥꯏꯔꯦ ꯈꯜꯂꯣ ꯑꯗꯨꯏꯗꯤ ꯑꯃꯨꯛ ꯐꯔꯛꯇꯣ ꯇꯥꯗ꯭ꯔꯥ ꯑꯗꯨꯅ ꯑꯗꯨꯅ ꯍꯥꯏꯁꯦ ꯍꯥꯏꯗꯤ ꯅꯨꯃꯤꯠꯇꯨꯁꯨ ꯊꯕꯛ ꯑꯃꯨꯛ ꯂꯦꯞꯄ ꯌꯥꯔꯔꯣꯏ ꯍꯥꯏꯔꯦ ꯑꯗꯨ ꯑꯣꯏꯕ ꯇꯥꯔꯒꯗꯤ ꯅꯣꯡꯉꯥꯜꯂꯒ ꯁꯤꯟꯒꯦ ꯍꯥꯏꯕ ꯃꯇꯝꯗ ꯑꯩꯁꯨ ꯑꯃꯨꯛ ꯃꯥꯏ ꯅꯨꯃꯤꯠꯇꯨ ꯑꯣꯏ ꯇꯧꯔꯅꯤꯅ ꯑꯃꯨꯛ ꯁꯨꯇꯤ ꯂꯧꯊꯣꯛꯈ꯭ꯔꯒ ꯅꯣꯡꯉꯥꯟꯕꯒꯁꯨ ꯑꯃꯨꯛ ꯁꯨꯇꯤ ꯂꯧꯒꯦ ꯍꯥꯏꯗꯨꯗꯤ ꯁꯨꯇꯤ ꯂꯧꯕ ꯍꯥꯏꯕꯗꯤ ꯈꯤꯇꯪ ꯉꯟꯅ ꯍꯜꯂꯛꯀꯦꯅ ꯍꯥꯏꯗꯣꯏꯅꯦꯕ ꯁꯨꯇꯤꯕꯨꯗꯤ ꯗꯥꯏꯔꯦꯛ ꯂꯧꯔꯣꯏꯕ ꯑꯗꯣ ꯑꯗꯨꯗꯁꯨ ꯑꯃꯨꯛ ꯐꯔꯛ ꯇꯥꯔꯛꯀꯅꯦꯕ ꯑꯗꯨꯅ ꯑꯩꯁꯨ ꯌꯥꯝ ꯄꯥꯈꯠꯂꯦ ꯍꯥꯏꯗꯤ ꯑꯥ ꯊꯦꯡꯁꯨ ꯊꯦꯡꯗꯣꯛꯈꯤꯕ ꯑꯗꯒꯤ ꯃꯊꯪ ꯅꯣꯡꯃ ꯑꯃꯨꯛ ꯇꯧꯁꯦꯗꯨꯁꯨ ꯑꯃꯨꯛ ꯐꯔꯛ ꯇꯥꯕꯒꯤ ꯑꯗꯨꯝ ꯑꯩꯈꯣꯏꯁꯦ ꯅꯝꯐꯨ ꯍꯥꯐꯨꯗ ꯉꯍꯥꯛꯇꯪ ꯌꯥꯝ ꯀꯨꯏꯅꯕꯒ ꯄꯨꯟꯗꯕꯤꯗ ꯑꯗꯨꯝ ꯃꯃꯤꯡꯒꯤ ꯆꯥꯔ ꯈꯣꯠꯂꯒ ꯍꯜꯂꯛꯇꯛꯇꯧꯕ ꯑꯣꯏꯔꯒꯗꯤ ꯗꯦꯅ ꯌꯥꯝ ꯄꯥꯈꯠꯆꯕꯗꯣ ꯌꯥꯝ ꯅꯨꯡꯉꯥꯏꯅ ꯆꯠꯅꯤꯡꯕꯗ ꯑꯗꯨꯃꯥꯏꯅꯗꯤ ꯐꯥꯎꯋꯦ ꯑꯗꯣ ꯈꯪꯗꯦ ꯃꯑꯣꯡ ꯌꯦꯡꯕꯗꯤ ꯌꯦꯡꯉꯁꯦ ꯀꯃꯥꯏꯅ ꯇꯧꯕꯅꯣ
ꯍꯣꯏ ꯑꯗꯨꯃꯥꯏꯅ ꯂꯩꯌꯦ ꯑꯗꯣ ꯏꯃꯥꯟꯅꯕ ꯑꯃ ꯑꯁꯨꯝ ꯀꯩꯅꯣꯗꯒꯤ ꯃꯌꯥꯏ ꯂꯩꯀꯥꯏꯗꯩꯕꯨꯗꯤ ꯃꯥꯅ ꯉꯔꯥꯡ ꯍꯥꯏꯕꯗ ꯃꯥꯗꯣ ꯑꯦꯛꯖꯥꯝ ꯅꯨꯃꯤꯠꯁꯨ ꯇꯥꯏꯌꯦ ꯑꯗꯨꯅ ꯄꯩꯈꯥ ꯅꯨꯃꯤꯠ ꯇꯥꯕꯅꯤꯅ ꯃꯥꯗꯣ ꯈꯔ ꯊꯦꯡꯇꯛꯅ ꯂꯥꯛꯀꯦ ꯊꯦꯡꯇꯛꯅ ꯍꯥꯏꯕꯗꯤꯂꯕ ꯊꯕꯛ ꯂꯣꯏꯁꯤꯜꯂꯀꯥꯟꯗ ꯑꯣꯏꯅ ꯂꯥꯛꯀꯦ ꯂꯥꯛꯑꯁꯨꯅ ꯑꯗꯨꯃꯥꯏꯅ ꯍꯥꯏꯔꯛꯑꯦ ꯃꯥꯗꯣ ꯑꯩꯅꯁꯨ ꯍꯣꯏ ꯍꯣꯏ ꯅꯪ ꯑꯦꯛꯖꯥꯝ ꯂꯩꯔꯝꯃꯤꯅ ꯀꯩ ꯎꯄꯥꯏ ꯂꯩ ꯑꯗꯨꯝ ꯂꯥꯛꯑꯣ ꯑꯩꯈꯣꯏ ꯑꯗꯨꯝ ꯍꯥꯏꯔꯛꯀꯦ ꯊꯕꯛ ꯂꯣꯏꯔꯀꯥꯟꯗ ꯑꯗꯨꯝ ꯍꯥꯏꯔꯛꯀꯦꯅ ꯍꯥꯏꯕꯨꯗꯤ ꯍꯥꯏꯈꯤꯕꯅꯤ ꯑꯗꯣ ꯑꯁꯤꯅ ꯃꯔꯝ ꯑꯃ ꯑꯣꯏꯒ꯭ꯔꯦ ꯑꯗꯨꯒ ꯑꯃꯨꯛ ꯑꯩꯅ ꯌꯥꯝ ꯆꯠꯅꯤꯡꯕ ꯂꯩ ꯅꯣꯏꯅ ꯅꯍꯥꯟꯃꯨꯛ ꯁꯨꯝ ꯂꯣꯛꯇꯥꯛꯀꯨꯝꯕꯗ ꯁꯥꯏꯀꯜ ꯊꯧꯔꯒ ꯆꯠꯄꯗꯣ ꯑꯗꯨ ꯌꯥꯝ ꯅꯨꯡꯉꯥꯏꯕꯅꯦ ꯑꯗꯨ ꯑꯩ ꯌꯥꯝ ꯆꯠꯅꯤꯡꯉꯦ ꯍꯥꯏꯕ ꯅꯣꯡ ꯐꯥꯗꯣꯛꯀꯨꯝꯕ ꯇꯧꯕꯇꯕꯨ ꯁꯥꯏꯀꯜꯗꯤ ꯂꯩꯇꯦꯀꯣ ꯑꯗꯨ ꯑꯦꯛꯁꯇ꯭ꯔꯥꯒꯨꯝꯕ ꯂꯩꯔꯒꯗꯤ ꯑꯗꯨꯝ ꯍꯥꯏꯕꯤꯔꯛꯑꯣ ꯑꯗꯨꯝ ꯅꯣꯡ ꯐꯥꯗꯣꯛ ꯆꯠꯄꯁꯨ ꯀꯩꯁꯨ ꯀꯥꯏꯗꯦꯗꯅꯀꯣ ꯀꯃꯥꯏ ꯀꯃꯥꯏꯅ ꯇꯧꯒꯦ ꯑꯗꯨꯝ ꯌꯥꯝ ꯋꯥꯕ꯭ꯔꯣ ꯅꯠꯇ꯭ꯔꯒ ꯀꯃꯥꯏꯅ ꯇꯧꯒꯦ ꯆꯦ ꯁꯥꯏꯀꯟꯗ ꯆꯠꯄꯗꯣ
ꯑꯗꯨꯒꯤꯗꯣ ꯑꯩꯈꯣꯏꯁꯦ ꯅꯨꯡꯉꯥꯏꯕꯅꯕꯨꯗꯤ ꯍꯦꯟꯗꯣꯏꯅꯤ ꯅꯨꯡꯉꯥꯏꯕꯅ ꯍꯦꯟꯕ ꯍꯥꯏꯕꯗꯤ ꯅꯨꯡꯉꯥꯏꯒꯤ ꯑꯋꯥꯕ ꯋꯥꯔꯒꯁꯨ ꯅꯨꯡꯉꯥꯏꯕꯅ ꯍꯦꯟꯒꯤꯕꯒꯤ ꯀꯥꯎꯕ ꯍꯥꯏꯗꯣ ꯑꯗꯨꯃꯥꯏꯅꯗꯤ ꯑꯣꯏꯌꯦꯕ ꯇꯧꯕ ꯑꯩꯈꯣꯏꯅ ꯑꯁꯤꯗꯒꯤ ꯍꯦꯛ ꯍꯧꯕꯗꯒꯤ ꯑꯗꯨꯝ ꯅꯨꯡꯉꯥꯏꯔꯦ ꯁꯤꯗꯒꯤ ꯑꯗꯨꯝ ꯀꯅ ꯎꯣꯏ ꯆꯠꯂꯦ ꯏꯃꯥꯟꯅꯕ ꯍꯣꯏ ꯃꯌꯨꯝꯗꯁꯨ ꯆꯪꯉꯦ ꯑꯗꯨꯒ ꯑꯗꯨꯗꯒꯤ ꯕꯣꯠꯇ ꯁꯥꯏꯀꯜꯁꯦ ꯍꯥꯞꯀꯠꯂꯒ ꯊꯧꯗꯣꯛꯄꯅꯦꯕꯀꯣ ꯕꯣꯠꯇ ꯇꯣꯡꯉꯒ ꯑꯗꯨꯃꯥꯏꯅ ꯇꯧꯔ ꯆꯠꯄꯅꯦ ꯑꯗꯒꯤ ꯀꯃꯥꯏ ꯀꯗꯥꯏꯗꯒꯤ ꯋꯥꯔꯛꯀꯦ ꯍꯥꯏꯕꯗ ꯑꯩꯈꯣꯏꯁꯦ ꯀꯨꯝꯕꯤ ꯌꯧꯔꯦ ꯀꯨꯝꯕꯤ ꯌꯧꯔꯒ ꯆꯥꯛ ꯆꯥꯁꯤꯜꯂꯨꯕ ꯍꯥꯏꯇꯥꯔꯦ ꯉ ꯁꯥꯏꯗꯒꯤ ꯋꯥꯅꯁꯨ ꯂꯥꯛꯄꯒꯤ ꯆꯥꯛꯁꯨ ꯂꯥꯝꯕ ꯑꯗꯩ ꯆꯥꯛꯁꯨ ꯆꯥꯁꯤꯟ ꯆꯁꯤꯜꯂꯨꯔꯕꯅꯤꯅ ꯑꯗꯩ ꯃꯇꯝꯁꯤꯁꯨ ꯑꯌꯨ ꯉꯟꯇꯥꯗꯩ ꯊꯣꯛꯈ꯭ꯔꯒꯁꯨ ꯀꯨꯝꯕꯤ ꯌꯧꯔꯒ ꯆꯥꯛ ꯆꯥꯊꯣꯛꯄ ꯂꯣꯏꯔꯀꯥꯟꯗꯗꯤ ꯅꯨꯡꯊꯤꯟꯜꯒꯤ ꯅꯨꯡꯁꯥ ꯌꯥꯛ ꯁꯥꯕ ꯇꯥꯏꯃꯤꯡꯁꯤ ꯑꯣꯏꯕ ꯑꯗꯒꯤ ꯀꯨꯝꯕꯤꯒꯤ ꯂꯝꯕꯤ ꯂꯝꯕꯤꯁꯤꯁꯨ ꯑꯗꯨꯛꯀꯤ ꯃꯇꯤꯛ ꯐꯠꯇꯕ ꯑꯗꯨ ꯐꯠꯇꯕꯁꯤꯗ ꯅꯨꯡ ꯨ ꯑꯣꯏꯔꯦ ꯏꯃꯥꯡꯅ ꯒꯥꯔꯤ ꯑꯃ ꯊꯧꯗꯣꯔꯛꯑꯦ ꯎꯐꯨꯟ ꯑꯃꯨꯛ ꯆꯥꯔꯅꯤ ꯑꯗꯨꯗꯒꯤ ꯅꯨꯡꯁꯥꯃꯨꯛ ꯁꯥꯖꯤꯜꯂꯛꯑꯅꯤ ꯑꯗꯩ ꯄꯨꯛ ꯊꯜꯂꯨꯕꯒꯤ ꯇꯨꯅꯤꯡꯒꯨꯝ ꯂꯥꯛꯀꯨꯝꯝ ꯇꯧꯕ ꯄꯨꯛꯁꯤ ꯏꯊꯟ ꯊꯟꯒꯠꯄꯒꯤ ꯉꯁꯥꯏ ꯂꯥꯝꯃꯨ ꯆꯥꯁꯦ ꯑꯗꯨꯃꯥꯏꯅ ꯇꯧꯕꯁꯤꯗ ꯑꯩꯈꯣꯏꯒꯤ ꯑꯣꯠꯂꯁꯨ ꯆꯠꯆꯠꯇꯕꯩ ꯇꯥꯞꯇ ꯇꯧꯔꯛꯄꯗꯣ ꯑꯗꯨ ꯑꯗꯨꯃꯥꯏꯅ ꯇꯧꯔꯛꯑꯦ ꯆꯥꯛ ꯆꯥ ꯇꯣꯛꯄ ꯃꯇꯨꯡꯒꯤ ꯖꯔꯅꯤꯖꯦ ꯁꯤꯃꯗꯤ ꯈꯤꯇꯪ ꯋꯥꯅ ꯊꯣꯛꯈ꯭ꯔꯦꯕ ꯑꯗꯨꯝ ꯑꯗꯨ ꯑꯗꯨꯗꯒꯤ ꯑꯃꯨꯛ ꯀꯃꯥꯏꯅ ꯇꯧꯒꯦꯅ ꯑꯗꯨ ꯃꯃꯥꯡꯗ ꯂꯣꯏ ꯅꯨꯡꯉꯥꯏꯔꯦꯕꯀꯣ ꯑꯗꯨꯃꯥꯏꯅ ꯋꯥꯅ ꯊꯣꯛꯑꯦ ꯊꯣꯛꯑꯦꯅ ꯑꯃꯨꯛ ꯑꯩꯈꯣꯏꯖꯦ ꯍꯥꯏꯗꯤ ꯆꯨꯍꯤꯡꯁꯨ ꯑꯃꯨꯛ ꯊꯛꯆꯜꯂꯨꯕ ꯍꯥꯏꯇꯥꯔꯦ ꯆꯨꯍꯤꯡ ꯊꯛꯄꯖꯤꯗ ꯃꯐꯝꯖꯤꯅ ꯑꯃꯨꯛ ꯆꯨꯍꯤꯡꯖꯦ ꯍꯥꯏꯗꯤ ꯌꯥꯝ ꯃꯤ ꯌꯥꯝ ꯂꯩꯕ ꯃꯐꯝ ꯅꯠꯇꯕꯅꯤꯅ ꯉꯥꯍꯥꯛ ꯉꯥꯍꯥꯛ ꯊꯛꯀꯦ ꯍꯥꯏꯔꯤꯗꯨꯒꯤ ꯈꯛꯇꯪꯒꯤ ꯁꯨꯝꯕ ꯑꯣꯏꯕ ꯑꯗꯣ ꯃꯥꯅ ꯁꯨꯝꯕꯖꯦ ꯑꯩꯈꯣꯏꯅꯖꯨ ꯂꯥꯃꯟꯕꯒꯤ ꯒ꯭ꯂꯥꯁꯇꯣ ꯑꯅꯤꯅꯤꯃꯨꯛ ꯀꯤ ꯆꯥꯡ ꯁꯨꯡꯕꯤꯌꯣꯅ ꯍꯥꯏꯗꯣꯛꯎꯔꯕ ꯑꯗꯣ ꯑꯩꯈꯣꯏꯖꯦ ꯒ꯭ꯂꯥꯁ ꯑꯃꯃꯝ ꯊꯛꯑꯒꯗꯤ ꯊꯟꯗꯣꯛꯈ꯭ꯔꯕ ꯏꯁꯥꯖꯦ ꯃꯤꯉꯣꯟꯗꯖꯨ ꯁꯨꯝ ꯍꯥꯏꯖꯤꯜꯂꯨꯨꯔꯃꯤꯅ ꯃꯣꯏꯖꯨ ꯑꯃꯨꯛ ꯍꯥꯏꯗꯤ ꯂꯦꯝꯃ ꯂꯩꯍꯧꯕꯗꯨ ꯌꯥꯔꯣꯏꯗꯕꯅꯤꯅ ꯊꯛꯆꯤꯟꯅꯔꯁꯦꯅ ꯇꯛꯆꯤꯜꯂꯨꯕꯁꯤꯗ ꯄꯨꯡ ꯊꯟ ꯊꯥꯡꯒꯠꯈ꯭ꯔꯕ ꯆꯨꯍꯤꯡꯊꯛꯄꯁꯤꯗ ꯑꯗꯨꯗꯒꯤꯁꯨ ꯍꯦꯟꯅ ꯑꯃꯨꯛ ꯋꯥꯒꯤꯈꯤꯕꯅꯦꯕ ꯑꯩꯈꯣꯏꯁꯦ ꯑꯗꯣ ꯑꯩꯒꯤꯁꯨ ꯁꯥꯏꯀꯜꯗꯤ ꯂꯩꯖꯗꯦ ꯑꯩꯁꯨ ꯅꯨꯉꯥꯢꯔ ꯆꯠꯄꯅꯦ ꯑꯗꯨ ꯆꯠꯁꯦ ꯍꯥꯏꯔꯒꯗꯤ ꯁꯥꯏꯀꯜꯅ ꯆꯠꯄꯗꯤ ꯑꯩꯈꯣꯏ ꯀꯥꯡꯕꯨꯗꯗꯤ ꯀꯩꯁꯨ ꯑꯣꯏꯗꯧ ꯃꯥꯟꯗꯦꯕꯀꯣ ꯑꯅꯝꯕꯅ ꯋꯥꯔꯥꯏꯆꯨꯕ ꯉꯥꯛꯇ ꯑꯣꯢꯅ ꯑꯣꯏꯌꯦꯕ ꯑꯗꯨꯅ ꯆꯠꯀꯦ ꯍꯥꯏꯔꯒꯗꯤ ꯒꯥꯔꯤ ꯃꯆꯥ ꯆꯠꯂꯒ ꯑꯗꯨꯃꯥꯏꯅ ꯕꯣꯠ ꯊꯣꯡꯕ ꯈꯣꯠꯄ ꯑꯗꯨꯃꯕꯨꯗꯤ ꯌꯥꯅꯤ ꯑꯗꯨꯒ ꯁꯥꯏꯀꯠꯗ ꯆꯠꯄꯗꯨꯗꯤ ꯑꯩ ꯊꯥꯖꯗꯦ ꯍꯧꯖꯤꯛ ꯁꯥꯕꯁꯨ ꯁꯥꯔꯦ ꯑꯗꯨꯒ ꯑꯩꯒꯤꯁꯨ ꯁꯥꯀꯟ ꯂꯩꯇꯦꯕꯀꯣ ꯑꯗꯨꯅꯤ ꯑꯩ
ꯍꯣꯏ ꯑꯗꯨꯅꯦ ꯑꯥ ꯑꯩ ꯆꯠꯅꯤꯡꯕꯒꯤꯅꯦ ꯅꯣꯏ ꯃꯌꯥꯝ ꯏꯟꯖꯣꯏ ꯇꯧꯕꯗꯨꯀꯣ ꯁꯦꯀꯦꯟꯗ ꯊꯧꯕ ꯆꯠꯅꯤꯡꯉꯤꯁꯤꯅ ꯑꯃꯨꯛ ꯑꯩ ꯁꯦꯀꯦꯟꯗ ꯑꯃ ꯆꯠꯄ ꯑꯃꯨꯛ ꯌꯥꯎꯗ꯭ꯔꯤꯕ ꯂꯝꯁꯥꯡ ꯆꯠꯄ ꯑꯗꯒꯤ ꯑꯗꯨꯃꯥꯏꯅꯒ ꯍꯥꯏꯗꯤ ꯉꯍꯥꯛꯇꯪ ꯄꯣꯊꯥꯔꯒ ꯑꯆꯥꯕꯣꯠ ꯆꯥꯕ ꯑꯗꯒꯤ ꯈꯣꯠꯂꯒ ꯑꯃꯨꯛ ꯀꯟꯅ ꯊꯧꯕ ꯆꯠꯄ ꯑꯗꯒꯤ ꯑꯃꯨꯛ ꯑꯗꯨꯗꯔ ꯂꯣꯛꯇꯥꯛꯀ ꯎꯔ ꯀꯥꯟꯗ ꯑꯗꯨꯒꯤ ꯐ꯭ꯔꯦꯁ ꯑꯣꯏꯕ ꯑꯗꯩ ꯁꯥꯏꯀꯜꯅ ꯆꯠꯄꯒꯤ ꯍꯥꯏꯗꯤ ꯈꯣꯡꯅ ꯑꯣꯠꯄꯁꯤꯒ ꯑꯃꯨꯛ ꯒꯥꯔꯤꯅ ꯆꯠꯄꯁꯤꯒ ꯈꯤꯇꯪ ꯈꯦꯠꯅꯩꯗꯅꯀꯣ ꯑꯃꯗꯨꯅ ꯏꯟꯖꯤꯟꯗ ꯄꯨꯗꯣꯏꯅꯤ ꯏꯁꯥꯅ ꯑꯃꯨꯛ ꯑꯦꯐꯔꯠ ꯇꯧꯔꯒ ꯆꯠꯄꯗꯣ ꯑꯗꯨꯃꯥꯏꯅ ꯆꯠꯄꯗꯣ ꯌꯥꯝꯅ ꯂꯣꯡ ꯗ꯭ꯤꯁꯇ꯭ꯦꯟꯁꯇꯒ ꯆꯠꯄꯗꯣ ꯑꯃꯨꯛ ꯊꯦꯡꯅꯖꯗ꯭ꯔꯤꯕ ꯍꯥꯏꯕ ꯍꯥꯏꯇꯥꯔꯦꯀꯣ ꯑꯗꯩ ꯑꯩꯈꯣꯏ ꯀꯀꯥ ꯑꯃꯁꯨ ꯂꯩꯌꯦ ꯃꯥꯗꯤ ꯁꯥꯏꯀꯜꯗ ꯏꯝꯐꯥꯜꯗ ꯆꯠꯄ ꯈꯣꯠꯄ ꯇꯧꯕꯗꯣ ꯃꯥꯗꯣ ꯀꯃꯥꯏꯅ ꯇꯧ ꯖꯥꯠꯅꯣꯒ ꯈꯪꯅꯤꯡꯕꯗꯣꯀꯣ ꯑꯗꯨꯒꯤꯅꯤꯗ ꯅꯉꯣꯟꯗ ꯍꯪꯉꯛꯏꯁꯦ
ꯅꯨꯡꯉꯥꯢꯕꯅꯦ ꯁꯥꯏꯀꯟꯗ ꯊꯧꯕꯁꯦ ꯌꯥꯝꯅ ꯍꯥꯏꯗꯤ ꯏꯁꯥꯒꯤ ꯁꯥꯖꯟ ꯑꯃ ꯑꯣꯏꯅ ꯁꯨ ꯑꯣꯏꯕ ꯑꯗꯨꯒ ꯁꯤꯖꯤꯟꯅꯔꯤꯁꯤꯁꯨ ꯏꯅꯤꯡꯇꯝꯒꯩ ꯎꯕꯗꯨꯀꯣ ꯑꯗꯩ ꯉꯍꯥꯛ ꯐꯠ ꯈꯥꯅꯤꯡꯉꯦꯅꯁꯨ ꯈꯝꯕ ꯑꯗꯨ ꯐꯣꯇꯣ ꯉꯥꯛ ꯑꯃꯨꯛ ꯀꯥꯞꯄ ꯑꯩꯈꯣꯏꯁꯨ ꯑꯗꯨꯃꯥꯏꯅ ꯌꯥꯝ ꯇꯧꯔꯛꯑꯦ ꯑꯗꯨ ꯅꯨꯃꯤꯠꯇꯣ ꯂꯝꯕꯤꯁꯦ ꯑꯗꯨꯅ ꯃꯌꯥꯝꯁꯨ ꯁꯥꯡꯕꯗꯣ ꯐꯖꯕ ꯃꯐꯝ ꯈꯨꯗꯤꯡꯃꯛ ꯑꯝꯇ ꯆꯤꯊꯕꯤꯗ ꯐꯣꯇꯣꯁꯦ ꯀꯥꯞꯅ ꯍꯣꯠꯅꯔꯤ ꯀꯥꯟꯗ ꯆꯠꯃꯤꯟꯅꯔꯤꯕ ꯃꯌꯥꯝꯁꯦ ꯑꯩꯁꯨ ꯑꯩꯁꯨ ꯂꯣꯏ ꯀꯥꯞꯅꯔꯛꯄꯅꯤꯅ ꯐꯣꯇꯣꯗꯣ ꯌꯥꯝ ꯐꯖ ꯐꯖꯕꯗꯤ ꯀꯥꯞꯈꯤꯕꯅꯦ ꯑꯗꯣ ꯑꯗꯨꯝ ꯅꯨꯡꯗꯨꯗ ꯌꯥꯝ ꯅꯨꯡꯉꯥꯏꯕꯅꯦ ꯑꯗꯨꯃꯥꯏꯅ ꯑꯗꯣ ꯌꯥꯝ ꯁꯥꯡꯅ ꯆꯠꯄ ꯗꯤ ꯑꯃꯨꯛ ꯋꯥꯅꯦꯕꯀꯣ ꯍꯣꯏ ꯑꯁꯤꯗꯒꯤ ꯑꯗꯨꯐꯧ ꯆꯠꯂꯨꯔꯦꯗꯅ ꯑꯗꯨꯒ ꯑꯃꯨꯛ ꯈꯤꯇꯪ ꯊꯧꯔꯨꯔꯒ ꯑꯃꯨꯛ ꯑꯗꯨꯃꯥꯏꯅ ꯍꯜꯂꯛ
ꯎꯝ ꯍꯣꯏ ꯋꯥꯔꯤꯁꯨ ꯅꯨꯡꯉꯥꯏꯔꯦ ꯑꯗꯨ ꯃꯇꯝꯁꯨ ꯊꯦꯡꯖꯤꯜꯂꯛꯑꯦ ꯊꯝꯅꯕ ꯇꯧꯔꯁꯤꯀꯣ
ꯍꯣ ꯍꯣ ꯃꯥꯡ ꯐꯔꯥꯁꯦ
ꯃꯪꯄꯥꯔꯁꯦ